ꯑ ꯇꯥꯕ꯭ꯔꯥ
ꯆꯨꯕ꯭ꯔꯣ
ꯍꯥ
ꯅꯣꯡ ꯆꯨꯕ꯭ꯔꯣ
ꯆꯨꯗꯦ ꯑꯣ ꯍꯧꯖꯤꯛꯇꯣ ꯉꯍꯥꯛꯇꯪ ꯌꯥꯗꯦꯕ
ꯑ ꯑꯗꯨꯉꯥꯏꯌꯣ ꯅꯅꯨꯡ ꯆꯨꯕ꯭ꯔ ꯅꯣꯏ
ꯨꯗꯦ ꯆꯨꯗꯦ
ꯑꯩꯈꯣꯏꯗꯗꯤ ꯆꯨꯑꯦ
ꯑꯥ ꯌꯥꯝꯅꯔꯣ ꯀꯌꯥꯃꯨꯛ
ꯈꯔ ꯇꯑ ꯍꯣꯏ
ꯑꯥ ꯑꯥ ꯑꯩꯈꯣꯏꯗꯗꯤꯤ ꯆꯨꯗꯦ ꯑꯩꯈꯣꯏꯗꯤꯅꯦ ꯋꯥꯛꯀꯤꯡ ꯆꯠ ꯌꯦ ꯋꯥꯀꯤꯡ
ꯑꯣ ꯑ ꯀꯩꯅꯣꯗꯤ ꯀꯩꯅꯣꯗꯤ ꯅꯪ ꯉꯁꯥꯏ ꯍꯥꯏꯔꯝꯒꯦ ꯇꯧꯕꯗꯣ ꯀꯔꯤꯗ ꯈ꯭ꯔ ꯅꯪ ꯍꯥꯏꯒꯦ ꯇꯧꯕꯅꯤ ꯑꯗꯨ
ꯃꯅ ꯍꯦꯒ ꯇꯞꯄꯤꯠꯇꯣ ꯑ ꯀꯩꯅꯣꯈ ꯏꯗ ꯑꯅ ꯄ ꯍꯥꯏ ꯍꯥꯏ ꯍꯣꯏꯗ ꯑꯗꯨꯁꯨ ꯌꯥꯝ ꯂꯩꯔꯤꯗ ꯍꯧꯖꯤꯛꯀꯥꯟꯗꯤ ꯑꯩꯅ ꯁꯦꯟ ꯇꯧꯕꯁꯦ
ꯎꯝ
ꯃꯃꯒ ꯅꯠꯇ꯭ꯔꯦꯕꯕꯥ ꯃꯥ ꯑꯅꯤ ꯑꯍꯨꯝ ꯃꯔꯤ ꯈꯪꯗꯦ ꯃꯔꯤꯒꯨꯝꯕ ꯌꯧꯈ꯭ꯔꯦꯕ ꯑꯥ ꯑꯥ ꯅꯣꯡ ꯈꯤꯖꯤꯛ ꯈꯤꯖꯤꯛ ꯆꯨꯔꯑꯦ ꯑ
ꯎꯝ
ꯅꯣꯡ ꯈꯔ ꯈꯔ ꯆꯨꯔꯛꯑꯦ ꯍꯧꯖꯤꯛ
ꯎꯝ ꯆꯨꯨꯔꯦꯕ ꯑꯈꯣꯏꯗꯁꯨ
ꯍꯣꯏ ꯈꯔ ꯈꯔ ꯑꯗꯨ ꯌꯥꯝꯅꯗꯤ ꯅꯠꯇꯦ ꯑꯃ ꯑꯃ ꯇꯥꯔꯛꯑꯦ ꯑꯈꯣꯏ ꯏꯆꯦꯁꯨ ꯄꯣꯠ ꯂꯩꯒꯦꯅ ꯆꯪꯕꯅꯦꯕ ꯑꯗꯨꯒꯀꯣ ꯂꯩꯗꯕꯤꯅ ꯃꯄꯥꯟꯗ ꯂꯦꯞꯄꯒ ꯂꯩꯌꯦꯕ ꯍꯧꯖꯤꯛ ꯃꯤ ꯈꯔ ꯀꯔꯤ ꯇꯧꯕ ꯖꯥꯠꯂ ꯃꯥꯁꯦ
ꯆꯤꯡꯈꯔꯦꯗꯥ
ꯍꯣꯏ ꯃꯥꯁꯨ ꯀꯣꯂꯦꯕ ꯆꯪ ꯃꯕ ꯅꯪ ꯑꯥꯏꯁ ꯀ꯭ꯔꯤꯝꯁꯨ ꯌꯣꯂꯦ
ꯂꯧꯕꯤꯔꯛꯑꯣ
ꯑꯩꯗꯤ ꯄꯦꯁꯥ ꯂꯩꯇꯦ ꯑꯗꯨꯒ ꯐꯣꯟꯗ ꯏꯂꯛꯀꯦ
ꯀꯞꯅꯤꯡꯉꯤ ꯂꯥꯏꯔꯃꯟꯕꯁꯤꯗ ꯅꯨꯡꯁꯤꯔꯛꯄ
ꯍꯣꯏ ꯅꯣꯡꯁꯦ ꯆꯨꯔꯛꯑꯦꯗ
ꯎꯝ
ꯃꯥ ꯀꯔꯤ ꯇꯧꯕ꯭ꯔꯣ ꯍꯥꯏꯕ ꯂꯩꯗꯕꯤꯗꯁꯨꯅꯦ
ꯈꯪꯗꯦ ꯏꯁꯇꯤ ꯇꯛ ꯁꯤꯁꯨ ꯋꯥꯕꯖꯥꯅꯤ
ꯋꯥꯕ꯭ꯔꯥ ꯑꯩꯗꯤ ꯅꯍꯥꯟꯗꯒꯤ ꯈꯪꯈ꯭ꯔꯦ ꯅꯪ ꯉꯁꯤ ꯁꯛ ꯈꯪꯕ꯭ꯔꯥ
ꯌꯥꯔꯦ
ꯅꯪ ꯉꯁꯤ ꯈꯛ ꯈꯪꯕ ꯃꯥꯟꯕ
ꯏꯄꯥꯗ ꯇꯥꯛꯀꯅꯤ
ꯑ ꯥꯑꯩꯈꯣꯏꯒꯤ ꯀꯩꯅꯣꯁꯦ
ꯎꯝ
ꯑꯩꯅ ꯍꯥꯏꯕ ꯃꯤꯁꯤꯡꯁꯦ ꯑꯩꯅ ꯍꯥꯏꯕ ꯀꯩꯅꯣ ꯁꯦꯜ ꯍꯦꯜꯞ ꯒ꯭ꯔꯨꯞꯁꯦ ꯃꯣꯏ ꯃꯤ ꯁꯚꯦꯟ ꯂꯩꯌꯦꯕ ꯗꯨꯕꯨ ꯌꯥꯝ ꯅꯨꯡꯉꯥꯏꯇꯦ ꯂꯦꯞ ꯇꯧꯈ꯭ꯔꯦꯕ ꯑꯗꯨꯁꯨ ꯀꯣ ꯀꯔꯤꯁꯨ ꯅꯠꯇꯕ ꯁꯣꯂꯣ ꯇꯧꯒꯅꯤ ꯍꯥꯏꯔꯒ ꯀꯣ ꯁꯣꯂꯣ ꯆꯥꯍꯟꯅꯤꯡꯉꯦ ꯑꯗꯨ ꯃꯤ ꯑꯇꯩꯁꯨ ꯑꯗꯨꯝ ꯒ꯭ꯔꯨꯞ ꯂꯩꯌꯦ ꯍꯥꯏꯕ ꯁꯣꯂ ꯆꯠꯇꯕ ꯑꯗꯨꯝ ꯀꯣ ꯏꯁꯩ ꯁꯛꯂꯤꯕꯁꯤꯡꯁꯨ ꯑꯗꯨꯝ ꯂꯩꯕ ꯅꯦꯕ ꯑꯗꯨꯒꯨꯝꯕ ꯅ ꯇꯕ ꯃꯣꯏꯒꯤꯁꯤꯗꯤ ꯃꯥ ꯁꯂ ꯆꯀꯔꯤ ꯑꯣꯏꯔꯗꯤ ꯒ꯭ꯔꯨꯞꯇ ꯌꯥꯍꯟꯗꯕꯗꯣ ꯑꯈꯣꯏ ꯈꯟꯕ ꯀꯥꯟꯗ ꯑꯗꯨꯝ ꯃꯥꯒꯤ ꯗꯤꯁꯤꯖꯟ ꯃꯥꯟꯗꯦꯕꯗꯨꯗꯣ ꯃꯤꯅꯥ ꯃꯤꯒꯤꯗꯤ ꯁꯜꯃꯥ ꯂꯩꯕꯥꯛ ꯃꯤꯒꯤ ꯍꯥꯏꯕꯗꯤ ꯀꯝꯄꯅꯤꯒꯤ ꯑꯗꯨ ꯀꯤ ꯃꯣꯏꯒꯤ ꯀꯩꯅꯣꯅ ꯇꯧꯕ ꯃꯥꯜꯂꯦꯕ ꯑꯗꯨꯒꯤ ꯑꯁ ꯌꯥꯝ ꯅꯨꯡꯉꯥꯏꯇꯦ ꯑꯩ ꯌꯥꯝ ꯅꯨꯡꯉꯥꯏꯇ꯭ꯔꯤꯕꯅꯦ ꯍꯧꯖꯤꯛꯀꯥꯟ ꯑꯗꯨꯒꯅꯦ ꯃꯣꯏ ꯒ꯭ꯔꯨꯞ ꯁꯦꯂꯣꯡ ꯂꯥꯁꯇ ꯆꯤꯡꯁꯨ ꯑꯣꯏꯅꯤꯡꯉꯥꯏ ꯃꯥꯟꯗ꯭ꯔꯦ ꯁꯨ ꯂꯣꯏꯅ ꯔꯦꯁ ꯇꯧꯍꯟꯅꯤꯡꯈ꯭ꯔꯕꯗꯣ ꯋꯥꯃꯟ ꯈ꯭ꯔꯕꯒꯤ ꯃꯣꯏꯗꯣ ꯑꯃꯥ ꯑꯣꯏꯈ꯭ꯔꯁꯨ ꯍꯟꯅꯤꯡꯈ꯭ꯔꯦꯗꯃꯤ ꯑꯅꯝꯕꯅ ꯍꯣꯏ ꯑꯗꯨꯒꯀꯣ ꯍꯧꯖꯤꯛ ꯈꯪꯗꯦ ꯍꯧꯖꯤꯛ ꯍꯧꯖꯤꯛ ꯑꯣꯏꯅꯗꯤ ꯍꯧꯖꯤꯛ ꯍꯧꯖꯤꯛ ꯃꯥ ꯃꯊꯟꯇ ꯁꯣꯂꯣ ꯊꯣꯛꯄꯁꯦ ꯃꯥꯁꯦ ꯀꯩꯅꯣꯕꯨꯗꯤ ꯇꯧꯔꯤꯌꯦ ꯃꯥꯁꯦ ꯆꯦ ꯑ ꯏꯁꯩ ꯏꯁꯩ ꯑꯅꯧꯕ ꯊꯣꯛꯀꯦ ꯇꯧꯕ꯭ꯔꯥ ꯃꯣꯏꯒꯤꯁꯦ ꯀꯩꯅꯣ ꯈꯔ ꯏꯁꯄꯣꯏꯜꯕꯨꯗꯤ ꯈꯔ ꯇꯧꯔꯛꯑꯦꯕ
ꯑꯥ
ꯑꯗꯨꯅ ꯀꯩꯅꯣ ꯇꯧꯒꯗꯕ ꯃꯥꯜꯂꯦ ꯏꯁꯩ ꯑꯅꯧꯕꯒꯨꯝꯕꯗꯤ ꯊꯣꯛꯅꯤꯡꯉꯥꯏ ꯃꯥꯜꯂꯦ ꯑꯗꯨꯏꯁꯨ ꯈꯪꯗꯦꯗ ꯃꯤꯈꯣꯏꯅ ꯑꯦꯛꯁꯥꯏꯇꯦꯠ ꯑꯣꯏꯗ꯭ꯔꯕꯅꯦ ꯃꯣꯏ ꯎꯕꯗ ꯑꯩ ꯑꯩꯐꯧꯁꯨ ꯑꯣꯏꯗ꯭ꯔꯦ
ꯌꯥꯝ ꯗꯤꯁꯑꯄꯣꯏꯟꯇꯦꯠ ꯑꯣꯏꯕꯗꯣ
ꯍꯣꯏ ꯑꯣꯏꯈ꯭ꯔꯦ ꯍꯧꯖꯤꯛꯀꯥꯟꯗꯤ ꯍꯔꯥꯎꯗ꯭ꯔꯦ ꯍꯥꯟꯅꯗꯤ ꯃꯣꯏ ꯎꯔꯒ ꯋꯥ ꯑꯦꯛꯁꯥꯏꯇꯦꯠ ꯑꯣꯏꯕꯅꯦ ꯍꯧꯖꯤꯛꯀꯥꯟꯗꯤ ꯑꯣꯏꯗ꯭ꯔꯦ ꯑꯗꯨꯁꯨ ꯑꯁ ꯈꯣꯡ ꯊꯥꯡꯕ ꯉꯝꯗꯕ ꯃꯤ ꯆꯠꯄ ꯃꯥꯜꯂꯦ
ꯑꯣ ꯍꯣ
ꯎꯝ
ꯎ ꯁꯗ
ꯀꯁꯦ
ꯑꯗꯨꯒ ꯑꯉꯥꯡ ꯃꯌꯥꯝ ꯑꯃꯅꯅ ꯏꯁꯇꯦꯟ ꯇꯧꯕꯗꯨꯗꯤ
ꯎꯝ ꯍꯥ
ꯅꯥꯟꯀꯣꯦ ꯇꯗꯤꯁꯄꯦꯟ ꯇꯧꯕꯗꯨꯗꯤꯌꯣ
ꯑꯣ ꯑꯣ ꯑꯗꯨ ꯑꯗꯨꯕꯨꯗꯤ ꯑꯩ ꯍꯧꯖꯤꯛ ꯑꯦꯛꯁꯥꯏꯇꯦꯠ ꯌꯥꯝ ꯑꯣꯏꯕꯅꯦꯗ ꯃꯣꯏꯒꯤꯕꯨꯗꯤ ꯃꯣꯏꯁ ꯑ ꯃꯣꯏꯁꯦ ꯐꯥꯏꯚ ꯃꯦꯝꯕꯔꯅꯦꯕ
ꯑ
ꯑꯃꯅ ꯄꯤꯌꯣꯔ ꯀꯣꯔꯤꯌꯥ ꯐꯨꯜ ꯀꯣꯔꯤꯌꯥꯗꯤ ꯃꯤ ꯑꯃ ꯑꯅꯤ ꯃꯤ ꯑꯍꯨꯝꯅꯦꯕ ꯑꯃꯗꯤ ꯊꯥꯏꯂꯦꯟꯒ ꯆꯥꯏꯅꯥ ꯆꯥꯏꯅꯥ ꯆꯥꯏꯅꯥ ꯆꯥꯏꯅꯥ ꯑꯗꯣ ꯃꯁꯛꯁꯦ ꯊꯥꯏꯂꯦꯟꯒꯨꯝꯕ ꯐꯤꯂꯤꯄꯤꯟꯁꯀꯨꯝꯕ ꯃꯥꯜꯂꯦꯕ ꯃꯥꯗ ꯑꯗꯣ ꯆꯥꯏꯅꯥ ꯅꯦꯝꯕ ꯁ ꯆꯥꯏ ꯆꯅꯥ ꯆꯥꯏꯅꯥ ꯆꯅꯥ ꯅꯄꯥ ꯑꯗꯨꯒ ꯑꯩꯈꯣꯏꯅꯗꯤ ꯑꯗꯨꯝ ꯑꯣꯖꯥ ꯐꯤꯂꯤꯄꯤꯟꯁꯀꯨꯝꯕ ꯊꯥꯏꯂꯦꯟꯒꯨꯝꯕ ꯃꯕ ꯃꯥꯂꯤꯛ ꯍꯦ ꯑꯗꯨꯗ ꯑꯗꯇꯩꯗꯤ ꯑꯃꯅ ꯀꯦꯅꯗꯥꯒ ꯀꯣꯂꯦꯟ ꯃꯤ ꯑꯨꯝ ꯃꯗꯤ ꯑꯃ ꯐꯥꯎꯒꯅꯤ ꯃꯣꯏꯗꯤ ꯐꯥꯎꯒꯅꯤ ꯃꯃꯤꯡꯁꯨ ꯆꯠꯒꯅꯤ ꯈꯪꯗꯦ ꯑꯗꯨꯝꯁꯨ ꯑꯟꯗꯔ ꯑꯁꯤ ꯀꯩꯅꯣ ꯑꯩꯈꯣꯏꯒꯤ ꯃꯈꯥꯗ ꯆꯠꯄꯁꯤꯡꯁꯦ ꯕꯤꯒꯤꯠꯀꯤ ꯃꯈꯥ ꯆꯠꯄꯁꯤꯡꯁꯨ ꯑꯗꯨꯝ ꯐꯥꯎꯔꯛꯑꯦ ꯑꯗꯨꯝ ꯑꯗꯨꯃꯥꯏꯅ ꯑꯣꯏꯕꯅꯦ ꯀꯣ ꯑꯗꯨ ꯑꯗꯨ ꯀ ꯀꯣ ꯁꯕꯦꯟꯇꯤꯟꯁꯨ ꯆꯇꯤꯟꯗꯤꯁꯨ ꯇꯥꯔꯕꯅꯤꯗ ꯀꯩꯁꯨ ꯑꯩ ꯃꯣꯏꯒꯤ ꯕꯤꯛ ꯑꯗꯨꯝ ꯁ꯭ꯇꯦꯟ ꯇꯧꯕꯤꯕꯅꯦ ꯃꯣꯔꯦ ꯍꯥꯏꯇ ꯑꯗꯨꯝ ꯀꯩꯅꯣꯒꯤꯁꯦ
ꯑꯗꯨꯕꯨ ꯄꯟꯒꯁꯦ ꯁꯕꯚꯦꯟ ꯇꯤꯟꯗꯤ ꯈꯔ ꯑꯦꯟꯅꯥꯥꯏ ꯄꯦꯟꯅꯗꯤ ꯈꯔ ꯀꯩꯅꯣ ꯇꯧꯔꯕꯅꯤꯗ ꯍꯥꯟꯅ ꯐꯥꯔꯁ
ꯍꯥꯏ ꯌꯥꯇ ꯀꯩꯅꯣ ꯂꯣꯏꯔꯒꯅꯦꯕ ꯁꯚꯦꯟꯇꯤꯟꯗ ꯑꯩꯅ ꯆꯪꯂꯛꯄꯁ ꯁꯦ ꯑꯩꯅ ꯍꯥꯏꯕꯕꯨꯗꯤ ꯑꯩ ꯐꯥꯔꯁ ꯈꯪꯖꯩꯌꯦꯕ ꯑꯗꯨ ꯃꯇꯨꯡꯗ ꯁꯚꯦꯟꯇꯤꯟ ꯍꯧꯔꯛꯄꯅꯦꯕ ꯑꯗꯨ ꯑꯣꯏꯔꯁꯨ ꯑꯩꯁꯦ ꯁꯚꯦꯟꯇꯤꯟ ꯌꯥꯝ ꯆꯪꯈ꯭ꯔꯕꯅꯦꯕ ꯀꯣ ꯃꯇꯝ ꯑꯃꯗ ꯍꯥꯏꯕꯗꯤ ꯃꯣꯏꯒꯤ ꯁꯨꯒꯨꯝꯕ ꯃꯣꯏꯗꯤ ꯌꯥꯝ ꯅꯨꯡꯉꯥꯏ ꯑꯦꯟꯖꯣꯏ ꯇꯧꯍꯜꯂꯦꯕ ꯑꯩꯈꯉꯣꯟꯗ ꯑꯗꯨꯒꯤ ꯑꯗꯨꯝ ꯃꯣꯏꯒꯤ ꯏꯁꯇꯦꯟ ꯇꯧꯔꯒ ꯂꯩꯈ꯭ꯔꯦ ꯑꯗꯨꯒ ꯂꯩ ꯂꯩꯔꯒ ꯑꯟꯕꯦꯟꯒꯤ ꯑꯃꯨꯛ ꯄꯥꯎꯊꯔꯛꯈ꯭ꯔꯦ ꯌꯥꯝ ꯅꯨꯡꯉꯥꯏꯇ꯭ꯔꯦ ꯀꯔꯤꯒꯤ ꯍꯥꯟꯅꯗꯦ ꯑꯗꯨꯕꯣ ꯑꯩ ꯁꯕꯦꯟꯇꯤꯟꯁꯨ ꯍꯦꯛ ꯌꯦꯡꯕ ꯍꯧꯔꯒ ꯖꯣꯡꯍꯥꯟꯈꯩꯁꯦ ꯑꯦꯟꯂꯤꯁꯃꯦꯟ ꯍꯧꯈ꯭ꯔꯦꯕ ꯃꯣꯏꯁꯦ ꯑꯗꯨ ꯍꯧꯖꯤꯛ ꯗꯤꯁꯔꯁꯨ ꯑꯦꯟꯗꯦꯁꯃꯦꯟ ꯆꯠꯅꯤꯡꯉꯥꯏ ꯌꯥꯝ ꯂꯩꯈ꯭ꯔꯦꯗꯨꯅ ꯃꯣꯏ ꯇꯨ ꯊꯥꯎꯖꯟ ꯇ꯭ꯋꯦꯟ ꯇꯤ ꯇ꯭ꯋꯦꯟꯇꯤ ꯑꯩꯠꯀꯨꯝꯕꯗ ꯀꯩꯅꯣ ꯇꯧꯒꯅꯤ ꯂꯩꯒꯅꯤ ꯑꯗꯨ
ꯑꯥ
ꯌꯥꯝ ꯅꯨꯡꯁꯤꯅꯦ ꯑꯦ ꯀꯩꯅꯣꯒꯤꯗꯤ ꯁꯦꯚꯦꯟꯇꯤꯟ ꯍꯥꯏꯗꯤ ꯏꯪꯂꯤꯁꯃꯦꯟ ꯂꯣꯏ ꯆꯠ ꯍꯣꯏ ꯑꯩ ꯁꯨꯠꯃꯥꯏ ꯇꯌꯦ
ꯑꯩꯈꯣꯏ ꯆꯠꯄꯁꯦ ꯍꯣꯁꯄꯤꯇꯥꯜ ꯂꯔꯒ ꯆꯠꯄꯅꯦꯕ ꯄꯥꯈꯪ ꯃꯆꯥꯁꯤꯡꯒ ꯍꯣꯏ ꯃꯊꯛ ꯇꯟꯅꯦ ꯏꯁꯩ ꯁꯛꯂꯒ ꯂꯩꯕꯅꯦꯕ ꯃꯣꯏ ꯁꯛ ꯈꯪꯕ
ꯑꯣꯝ
ꯑꯩꯈꯣꯏꯁꯦ ꯍꯧꯖꯤꯛ ꯂꯝꯕꯤ ꯑꯃ ꯂꯥꯛꯂꯛꯑꯦ ꯂꯝꯕꯤ ꯐꯪꯕ ꯑꯃꯗꯤꯗꯨꯁꯨ ꯀꯔꯤꯅꯤ ꯑꯗꯨꯒ ꯑꯃꯨꯛ ꯆꯠꯂꯒ ꯑꯃ ꯑꯃꯨꯛ ꯀ꯭ꯔꯣꯁ ꯇꯧꯈ꯭ꯔꯅꯤ ꯑꯗꯨꯅꯦꯗ ꯌꯥꯝ ꯅꯨꯡꯉꯥꯏꯕ ꯅꯦ ꯍꯧꯖꯤꯛ ꯍꯧꯖꯤꯛ ꯑꯩꯅ ꯆꯠꯄ ꯂꯝꯕꯤꯁꯤꯗꯤ ꯅꯣꯡ ꯆꯨꯇꯛ ꯆꯨꯇꯛ ꯇꯧꯔꯒ ꯅꯨꯡꯉꯥꯏꯔꯤꯕ ꯅꯦ
ꯐꯪꯈ꯭ꯔꯦ
ꯍꯣꯏ ꯌꯥꯝ ꯅꯨꯡꯉꯥꯏꯕꯤꯈ꯭ꯔꯦ ꯑꯗꯨ ꯈꯔ ꯂꯩꯔꯗꯤ ꯍꯧꯖꯤꯛ ꯅꯥꯕꯤ ꯅꯨꯡꯉꯥꯏꯇꯕꯗꯣ ꯂꯥꯛꯈ꯭ꯔꯅꯤ ꯅꯪꯁꯨꯨꯀꯣ ꯀꯩꯅꯣ ꯌꯦꯡꯉꯣ ꯁꯦꯚꯦꯟ ꯖꯤ ꯃꯌꯥꯝ ꯌꯦꯡꯉꯣ ꯃꯣꯏꯒꯤꯗꯤꯀꯣ ꯅꯪꯉꯣꯟꯗ ꯌꯥꯝ ꯍꯔꯥꯎꯍꯟꯕꯅꯦ ꯅꯨꯡꯉꯥꯏꯕꯅꯦ ꯅꯪ ꯃꯇꯝ ꯂꯩꯕ ꯀꯥꯟꯗ ꯗꯨ ꯅꯪꯁꯨ ꯀꯩꯅꯣ ꯏꯁꯀꯦꯟ ꯇꯧꯕꯋꯤꯗꯨꯗꯤ ꯑꯉꯥꯡꯈꯣꯏ ꯏꯁꯀꯦꯟ ꯑꯃ ꯇꯧꯕꯗꯨꯗꯤ
ꯎꯝ
ꯑꯩꯁꯤꯁ ꯀꯃꯁꯤ ꯑ ꯑ
ꯀꯩꯅꯣ ꯇꯧ ꯎꯝ
ꯃꯤ ꯑꯃ ꯂꯥꯛꯄ ꯀꯥꯟꯗ ꯑꯩꯒꯤ ꯐꯦꯕꯣꯔꯥꯏꯠ ꯏꯁꯩꯃ ꯁꯛꯑꯒ ꯂꯩ ꯏꯔꯨꯖꯕꯀꯥꯟꯗ ꯍ ꯑꯦ ꯍꯣꯏꯅꯦ ꯑ ꯀꯩꯅꯣꯗ ꯀꯣꯟꯍꯦ ꯀꯟꯍꯦ ꯕꯥꯗꯔꯨꯝ ꯁꯤꯡꯒꯔꯅꯦ ꯅꯞ ꯃꯍꯤ ꯆꯤꯡꯈꯠꯄ ꯏꯃꯥ ꯏꯕꯨꯛꯁꯦ ꯊꯟꯃꯟꯗꯅ ꯋꯥꯔꯦ ꯍꯥꯢꯕ ꯏꯄꯨꯛ ꯊꯟꯃꯟꯕꯒꯤ ꯋꯥꯈ꯭ꯔꯦ ꯑꯩ ꯇꯥꯄ꯭ꯔ
ꯇꯥꯏꯌꯦ
ꯑ ꯇꯨꯃꯤꯟ ꯇꯨꯃꯤꯟ ꯂꯩꯒꯅꯨ ꯑꯩꯅ ꯇꯥꯗꯕ꯭ꯔꯅ ꯈꯜꯂꯦꯕ ꯍꯦꯛꯇ ꯅꯦ
ꯁꯣꯝꯗꯀꯣ ꯏꯄꯥ ꯐꯣꯟ ꯇꯧꯔꯛꯄ ꯑꯗꯨꯒꯤ ꯄꯥꯕꯨ ꯃꯦꯁꯦꯁ ꯊꯥꯔꯒ ꯂꯩꯕꯅꯤꯗ
ꯗꯨꯝ ꯉꯥꯡꯔꯛꯑꯣ ꯊꯣꯛ ꯀꯅꯤ ꯇꯣꯛꯒ꯭ꯔ ꯑꯩꯒꯤꯅꯦ ꯑꯩꯗꯤꯅꯦ ꯅ ꯐꯪꯗꯕ꯭ꯔꯥ ꯍꯦꯛꯇ ꯈꯜꯂꯤꯕ
ꯑꯧ ꯃꯥꯅꯤ ꯃꯥꯅꯤ ꯆꯨꯝꯃꯤ ꯆꯨꯝꯃꯤ ꯑꯩꯅ ꯂꯥꯟꯕꯅꯦ
ꯀꯖꯤꯔꯣ ꯑꯩꯁꯦ ꯆꯠꯄ ꯀꯥꯟꯗ ꯈꯨꯠ ꯍꯥꯏꯃꯟꯕꯒꯤ ꯈꯨꯠꯁꯨ ꯋꯥ ꯐ꯭ꯔꯤꯅꯦ ꯀꯩꯃꯨꯛ ꯍꯥꯏꯔꯒ ꯆꯠꯈ꯭ꯔꯕ꯭ꯔꯥ ꯈꯪꯗꯦ ꯍꯥꯏꯕꯁꯤ ꯍꯥꯏꯕꯁꯤ ꯁꯤ ꯍꯥꯏꯕꯁꯤ ꯄꯪꯊꯥꯏ ꯍꯥꯏꯔꯦ
ꯍꯥꯏꯗꯤ ꯇꯦ
ꯍꯦ ꯑꯩꯗꯣ
ꯑꯣ
ꯅꯨꯡꯉꯥꯏꯗꯀ ꯑꯩꯈꯣꯏ ꯃꯅꯤꯡꯒꯤꯁꯦ ꯒꯥꯔꯤꯅ ꯊꯣꯝꯂꯁꯨ ꯈꯪꯂꯔꯣꯏ ꯈꯪꯉꯔꯣꯏꯗꯕ
ꯀꯔꯤ ꯇꯧꯔꯒ ꯂꯥꯛꯂꯤꯅꯣꯕ ꯐꯣꯟ ꯋꯥꯔꯤ ꯁ ꯁꯅꯔꯒ ꯂꯥꯛꯂꯤꯔꯕ ꯃꯥ ꯑꯩꯁꯦ
ꯋꯥꯔꯤꯒꯤ ꯅꯠꯇꯦ ꯃꯦꯠꯂꯤꯕ ꯗ꯭ꯔꯦꯟꯗꯨꯣ ꯅꯨꯡ ꯆꯪꯈ꯭ꯔꯕ꯭ꯔꯥ ꯀꯔꯤꯗ ꯈꯪꯄꯣ ꯅꯠꯇꯦ
ꯎꯝ ꯁꯣꯏꯗ
ꯑꯗꯨꯒꯤꯅꯦꯦꯗ ꯉꯥꯡ ꯂꯥꯛꯑꯣ ꯅꯦꯠ ꯌꯥꯗꯕ ꯃꯥꯜꯂꯦ
ꯍꯣꯏ ꯌꯥꯔꯦ ꯌꯥꯔꯦ ꯆ
ꯍꯥ